ꯍꯜꯂꯣ
ꯍꯜꯂꯣ
ꯑꯥ ꯃꯔꯨꯞ ꯀꯩꯗꯧꯔꯤꯒꯦ ꯍꯧꯖꯤꯛꯄꯣ
ꯃꯔꯨꯞ ꯑꯩ ꯍꯛꯆꯤꯛ ꯂꯥꯛꯑꯝꯕꯅꯦ ꯃꯔꯨꯞ
ꯑ ꯆꯥꯛ ꯏꯁꯤꯡꯗꯤ ꯆꯥꯔꯕꯣ ꯉꯁꯤ
ꯏꯁꯤꯡ ꯀꯟꯅ ꯊꯣꯡꯉꯤ ꯃꯔꯨꯞ
ꯀꯩ ꯑꯦꯟꯁꯥꯡ ꯊꯣꯉꯤꯒꯦ
ꯃꯔꯨꯞ ꯏꯟꯁꯥꯡꯁꯤ ꯍꯋꯥꯏ ꯊꯣꯡꯉꯤ ꯃꯔꯨꯞ ꯃꯔꯨꯞꯀꯤ ꯃꯔꯨꯞꯇꯤ ꯆꯥꯛ ꯆꯥꯔꯕ꯭ꯔꯣ
ꯆꯥꯛ ꯇꯣꯛꯑꯦ
ꯑꯣ ꯃꯔꯨꯞꯀꯤꯗꯤ ꯀꯔꯤ ꯌꯦꯟꯁꯥꯡ ꯆꯥꯔꯕ
ꯉꯁꯤꯗ ꯍꯋꯥꯏꯒ ꯀꯥꯡꯍꯧꯒ ꯑꯣꯏꯅ ꯇꯧꯔꯦ
ꯑꯣ ꯑꯗꯨꯗꯤ ꯍꯥꯎꯕꯖꯥꯠꯅꯤꯅꯦ
ꯑꯗꯣ ꯃꯔꯨꯞ ꯉꯁꯤꯁꯦ ꯀꯣꯂꯦꯖꯀ ꯆꯂꯨꯕ꯭ꯔꯣ
ꯉꯁꯤꯁꯦ ꯀꯣꯂꯦꯖꯁꯦ ꯑꯩ ꯑꯩꯕꯨꯗꯤ ꯆꯠꯂꯦ ꯃꯔꯨꯞ ꯃꯔꯨꯞ ꯂꯥꯛꯇꯕ꯭ꯔꯣ
ꯉꯁꯤꯗꯤ ꯀꯣꯂꯦꯖ ꯏꯁꯥꯉꯝꯗꯗꯅꯥ ꯀꯣꯂꯦꯖꯁꯤ ꯂꯥꯛꯍꯧꯗ꯭ꯔꯦ
ꯑꯣ ꯉꯁꯤꯗꯤ ꯃꯔꯨꯞ ꯀꯣꯂꯦꯖꯁꯦ ꯀ꯭ꯂꯥꯁꯁꯨ ꯐꯖꯅ ꯑꯗꯨꯝ ꯇꯥꯛꯂꯛꯑꯦ ꯃꯔꯨꯞ ꯀꯩꯔ ꯑꯣꯏꯅ ꯅꯥꯔꯤꯅꯣ
ꯑꯩꯁꯦ ꯉꯁꯤꯁꯦ ꯀꯣꯛ ꯈꯔ ꯆꯤꯛꯄ ꯃꯤꯠꯁꯤ ꯅꯨꯡꯉꯥꯏꯇꯕ ꯑꯗꯨꯒꯤ ꯉꯁꯤꯁꯦ ꯍꯣꯁꯄꯤꯇꯥꯜ ꯆꯠꯂꯤꯉꯩꯁꯤꯗ ꯀꯣꯂꯦꯖꯇ ꯂꯥꯛꯄ ꯐꯪꯍꯧꯗ꯭ꯔꯦ ꯑꯗꯒꯤ ꯃꯔꯨꯞꯇ ꯀꯔꯝ ꯀꯔꯝ ꯍꯥꯏꯗꯤ ꯉꯁꯤꯁꯦ ꯀꯩ ꯀꯩ ꯇꯣꯄꯤꯛ ꯇꯥꯛꯀꯦ ꯑꯗꯨꯒꯨꯝꯕ ꯇꯥꯡꯏ ꯑ ꯇꯥꯛꯄꯤꯌꯣ ꯍꯥꯏꯒꯦ ꯇꯧꯕ
ꯍꯣꯏ ꯃꯪ ꯉꯁꯤꯖꯦ ꯑꯗꯨꯝ ꯅꯍꯥꯟ ꯍꯥꯏꯇꯥꯔꯦ ꯉꯔꯥꯡꯒꯤ ꯑꯗꯨꯝ ꯃꯈꯥ ꯂꯥꯏꯔꯤꯛ ꯃꯈꯥ ꯑꯗꯨꯝ ꯆꯠꯊꯩ ꯑꯗꯨꯝ ꯑꯩ ꯁꯤꯜꯂꯛꯄꯅꯤ ꯃꯌꯥꯝ ꯃꯥ ꯑꯗꯣ ꯍꯌꯦꯡ ꯍꯌꯦꯡ ꯀꯣꯂꯦꯖ ꯂꯥꯛꯀꯗ꯭ꯔ ꯃꯔꯨꯞ
ꯑꯣ ꯍꯌꯦꯡꯁꯦ ꯀꯣꯂꯦꯖ ꯁꯨꯇꯤ ꯑꯣꯏꯕ ꯃꯥꯜꯂꯦ ꯑꯗꯨꯅ ꯑꯩ ꯃꯔꯨꯞ ꯀꯤꯟꯗ ꯍꯌꯦꯡꯁꯤ ꯂꯥꯛꯑꯒꯦ ꯑꯗꯨꯒ ꯐꯖꯅ ꯑꯩ ꯅꯣꯠꯁꯤ ꯋꯥꯏꯌꯔꯒ ꯑꯩ ꯐꯖꯅ ꯁꯤꯜꯂꯒꯦ
ꯍꯣꯏ ꯑꯗꯨꯅ ꯐꯅꯤ ꯃꯔꯨꯞ ꯍꯥꯏꯗꯤ ꯇꯥꯛꯈꯤꯕ ꯃꯈꯩꯗꯣ ꯍꯧꯖꯤꯛ ꯌꯦꯡꯍꯧꯗ꯭ꯔꯒꯗꯤ ꯃꯊꯪ ꯑꯃꯣꯛ ꯇꯥꯔꯛꯄ ꯃꯇꯝꯗ ꯅꯖꯤꯟꯅꯒꯤꯗꯅꯕ
ꯍꯣꯏ ꯏꯁꯤ
ꯎꯝ ꯃꯔꯨ ꯍꯧꯖꯤꯕꯨ ꯍꯧ ꯀꯔꯤ ꯍꯥꯏꯕꯤꯌꯨ ꯃꯔꯨꯞ
ꯑ ꯃꯔꯨꯞ ꯉꯁꯤꯁꯦ ꯀꯣꯂꯦꯖꯁꯤ ꯄꯨꯡ ꯀꯌꯥꯃꯨꯛꯇ ꯆꯠꯀꯦ ꯉꯁꯤ ꯀ꯭ꯂꯥꯁ ꯄꯨꯂꯞ ꯌꯥꯎꯍꯧꯕꯣ
ꯑꯩ ꯀ꯭ꯂꯥꯁ ꯄꯨꯂꯞ ꯌꯥꯎꯕꯗꯤ ꯅꯪꯗ꯭ꯔꯦ ꯑꯗꯣ ꯃꯔꯨ ꯑꯣꯏꯕ ꯁꯕꯖꯦꯛ ꯍꯥꯏꯕ ꯇꯥꯔꯦ ꯑꯗꯨꯕꯨꯗꯤ ꯑꯩꯒꯤ ꯁꯕꯖꯦꯛ ꯑꯗꯨꯕꯨꯗꯤ ꯅꯪꯅꯕ ꯑꯗꯨꯝ ꯆꯠꯂꯦ ꯄꯨꯡ ꯇꯔꯥ ꯃꯈꯥꯏ ꯁ꯭ꯋꯥꯏꯗꯒꯤ ꯆꯠꯂꯦ ꯑꯗꯨꯒ ꯀ꯭ꯂꯥꯁꯁꯨ ꯑꯗꯨꯝ ꯌꯥꯎꯔꯦ ꯄꯨꯡ ꯑꯃ ꯃꯈꯥꯏ ꯑꯅꯤ ꯁ꯭ꯋꯥꯏꯗ ꯍꯜꯂꯑꯦ
ꯃꯔꯨ ꯍꯧꯖꯤ ꯁꯦ ꯑ ꯃꯔꯨ ꯍꯥꯏꯕꯤꯌꯣ
ꯃꯔꯨꯞ ꯑ ꯃꯔꯨꯞ ꯅꯥꯕ ꯍꯧꯖꯤꯛꯇꯤ ꯈꯤꯇꯪ ꯐꯔꯕ꯭ꯔꯥ
ꯑ ꯍꯣꯁꯄꯤꯇꯥꯜ ꯆꯠꯂꯨꯔꯕꯅꯤꯅ ꯗꯣꯛꯇꯔꯅ ꯍꯤꯗꯥꯛ ꯂꯥꯡꯊꯛ ꯈꯔꯕꯨꯗꯤ ꯀꯤꯔꯛꯑꯦ ꯑꯗꯨꯅ ꯏꯁꯥꯕꯨꯗꯤ ꯈꯔ ꯅꯨꯡꯉꯥꯏꯔꯦ
ꯑꯣ ꯌꯥꯝ ꯊꯨꯅ ꯐꯔꯦ ꯊꯅ ꯃꯔꯝ
ꯑꯔꯣꯞ ꯇꯤ ꯑꯅꯥ ꯑꯌꯦꯛ ꯑꯃꯨꯛ ꯌꯧꯗꯕ ꯅꯇ꯭ꯔꯣ
ꯑꯩꯗꯤ ꯍꯧꯖꯤꯛ ꯌꯥꯝ ꯀꯟꯅ ꯅꯥꯕꯗꯤ ꯑꯣꯏꯗꯦ ꯉꯔꯥꯡ ꯅꯍꯥꯟ ꯅꯥꯔꯝꯃꯦ ꯈꯔ ꯐꯒꯔꯦ ꯑꯗꯨꯝ ꯍꯥꯏꯗꯤ ꯂꯣꯛ ꯂꯥꯏꯍꯣꯛ ꯈꯔ ꯇꯧꯔꯝꯃꯤ ꯍꯧꯖꯤꯛꯄꯨꯗꯤ ꯒꯨꯂꯤ ꯆꯥꯗꯅ ꯑꯗꯒꯤ ꯏꯁꯥꯅ ꯈꯔ ꯍꯣꯠꯅꯖꯗꯅ ꯍꯧꯖꯤꯛ ꯍꯧꯖꯤꯛꯄꯨꯗꯤ ꯀꯔꯤꯝ ꯇꯧꯗ꯭ꯔꯦ
ꯑꯌꯨꯛꯇꯣ ꯋꯥꯀꯤꯡ ꯆꯠꯄ ꯐꯠꯇ ꯇꯧꯕꯗꯨꯗꯤ ꯀꯩꯏꯝ ꯇꯧꯗꯕꯣ ꯅꯠꯇꯅꯥꯁꯤ
ꯑꯗꯨ ꯀꯔꯤꯝ ꯀꯔꯤꯃꯇ ꯇꯧꯗꯦ ꯍꯖꯤꯛ ꯑꯗꯨꯝ ꯅꯨꯡꯉꯥꯏꯅ ꯍꯧꯖꯤꯛꯇꯤ ꯑꯃꯨꯛ ꯅꯨꯡꯉꯥꯏꯔꯦ ꯏꯁꯥ ꯃꯔꯨꯞꯁꯨ ꯅꯥꯗꯅꯕ ꯀꯔꯤ ꯀꯔꯤꯅꯣ ꯆꯥꯕ ꯊꯛꯄ ꯌꯥꯕ ꯆꯥꯖꯤꯟꯕꯤꯌꯨ ꯍꯧꯏꯛꯇꯤ ꯀꯣꯂꯦꯖꯁ ꯁꯦꯃꯤꯁꯇꯔ ꯂꯣꯏꯔꯛ ꯑꯗꯤ ꯂꯥꯏꯔꯤꯛ ꯆꯍꯤꯒꯤ ꯑꯦꯛꯖꯥꯝ ꯊꯥꯔꯝꯗꯥꯏ ꯃꯇꯝ ꯑꯣꯏꯕꯅꯤꯅ ꯅꯥꯕꯁꯤꯁꯨ ꯐꯠꯇꯦꯗꯅ
ꯃꯔꯨꯞꯁꯤ ꯑꯌꯨꯛ ꯉꯟꯅ ꯉꯟꯅ ꯁꯥꯟꯅꯗ ꯈꯣꯠꯇ ꯈꯔ ꯇꯧꯅꯤ ꯏꯁꯥꯅ ꯈꯔ ꯐꯅꯕ
ꯑ ꯑꯗꯨꯕꯨꯗꯤ ꯆꯨꯝꯃꯤ ꯃꯔꯨꯞꯅ ꯍꯥꯏꯆꯨ ꯍꯥꯏꯗꯤ ꯑꯌꯨꯛ ꯍꯧꯒꯠꯄ ꯍꯥꯏꯁꯤ ꯗꯨꯝ ꯑꯌꯨꯛ ꯍꯥꯏꯁꯤꯗꯤ ꯑꯐꯕ ꯅꯨꯡꯁꯤꯠ ꯁꯤꯠꯂꯤ ꯏꯪꯖꯨ ꯏꯪꯉꯤ ꯃꯤꯁꯨ ꯆꯤꯛꯏ ꯑꯌꯨꯛꯇ ꯁꯥꯟꯅꯕ ꯈꯣꯠꯅꯕ ꯍꯨꯃꯥꯡ ꯇꯥꯍꯟꯕ ꯍꯥ ꯑꯁꯤꯁꯨ ꯑꯦꯛꯁꯔ ꯍꯥꯏꯗꯤ ꯍꯛꯆꯥꯡ ꯁꯥꯖꯦꯟ ꯇꯧꯕ ꯑꯁꯤꯁꯨ ꯀꯥꯟꯅꯕ ꯃꯈꯜ ꯑꯃꯅꯤ ꯃꯔꯁꯨ ꯃꯔ ꯃꯔꯨꯞꯁꯨ ꯇꯧꯕꯤꯕ ꯅꯠꯇ꯭ꯔꯣ
ꯌꯥꯍꯂꯁꯤ ꯑꯍꯤꯡ ꯑꯍꯤꯡ ꯊꯦꯡꯅ ꯇꯨꯡꯗꯅ ꯑꯌꯨꯛ ꯉꯟꯅ ꯍꯧꯈꯠꯂꯒ ꯂꯝꯖꯦꯟ ꯅꯣꯟ ꯏꯁꯥ ꯍꯛꯆꯥꯡ ꯁꯥꯖꯦꯟ ꯇꯧꯕꯁꯤ ꯉꯝꯗ꯭ꯔꯦ ꯀꯣꯂꯦꯖꯆꯤ ꯆꯠꯅꯉꯥꯏ ꯍꯣꯠꯅꯕ ꯑꯗꯨꯒꯨꯝꯕ ꯆꯥꯛ ꯏꯁꯤꯡ ꯆꯥꯕꯗ ꯅꯪꯗ꯭ꯔꯦ ꯑꯗꯨꯅ ꯁꯥꯟꯅꯗ꯭ꯔꯦ
ꯑꯣ ꯃꯔꯨꯞ ꯑꯗꯨꯗꯤ ꯑꯩ ꯍꯣꯏ ꯌꯥꯝ ꯀꯟꯅ ꯀ ꯑꯩ ꯑꯍꯤꯡ ꯊꯦꯡꯅ ꯇꯨꯝꯕꯗꯨꯕꯨꯗꯤ ꯈꯤꯇꯪ ꯐꯕ ꯋꯥꯠꯂꯦ ꯐꯠꯇꯦ ꯑꯗꯨꯒ ꯍꯛꯆꯥꯡ ꯁꯥꯖꯦꯟ ꯁꯥꯟꯅꯗ꯭ꯔꯃꯛꯁꯨ ꯍꯥꯏꯗꯤ ꯀꯣꯂꯦꯁ ꯍꯜꯂꯛꯑꯒ ꯑꯗꯒꯤ ꯅꯨꯡꯊꯤꯟ ꯅꯨꯃꯤꯗꯥꯡ ꯋꯥꯏꯔꯝ ꯑꯗꯨꯝ ꯁꯥꯟꯅꯕꯁꯨ ꯌꯥꯏꯗ ꯑꯗꯨꯕꯨꯗꯤ ꯌꯥꯝ ꯀꯟꯅ ꯀꯥꯏꯕꯗꯤ ꯅꯠꯇꯦ ꯑꯗꯨꯕꯨ ꯑꯍꯤꯡ ꯊꯦꯡꯅ ꯇꯨꯝꯕ ꯍꯥꯏꯁꯤꯗꯤ ꯈꯤꯗꯪꯗꯤ ꯐꯕ ꯋꯥꯠꯂꯦ ꯍꯥꯏꯅ ꯍꯥꯏꯅ ꯑꯩꯁꯨ ꯑꯗꯨꯝ ꯇꯧꯔꯤꯕꯅꯤꯗ ꯃꯔꯞ
ꯃꯔꯨꯞꯇꯤ ꯍꯅꯛ ꯑꯍꯥꯡ ꯑꯏꯡ ꯁꯤ ꯒꯦꯝ ꯕꯥꯛ ꯁꯅ ꯗꯕꯣ ꯑꯣꯟꯂꯥꯏꯟ ꯂꯩꯔꯛꯄꯔꯣ ꯀꯃꯣꯛ ꯎꯗꯦꯅ ꯑꯛꯇꯤ ꯒꯌꯥꯟ ꯌꯥꯝ ꯇꯥꯒꯔ ꯃꯥꯂꯦ
ꯑꯩ ꯍꯟꯗꯛꯁꯤ ꯍꯣꯏ ꯍꯟꯗꯛ ꯊꯥ ꯍꯧꯔꯛꯄ ꯑꯁꯤꯗꯒꯤ ꯑꯩꯁꯦ ꯑꯩꯒꯤ ꯅꯣꯡꯃꯒꯤ ꯑꯣꯏꯕ ꯍꯥꯏꯗꯤ ꯑꯩꯒꯤ ꯇꯧꯕ ꯇꯧꯒꯗꯕ ꯅꯤꯌꯣꯝ ꯅꯤꯇꯤ ꯅꯤꯌꯣꯝ ꯈꯔ ꯈꯥꯏꯗꯣꯛꯑꯒ ꯅꯨꯃꯤꯗꯥꯡ ꯅꯨꯃꯤꯗꯥꯡꯁꯦ ꯉꯟꯅ ꯄꯨꯡ ꯇꯔꯥ ꯇꯔꯥꯃꯥꯊꯣꯏ ꯁ꯭ꯋꯥꯏꯗ ꯇꯨꯝꯒꯦꯅ ꯈꯜꯂꯦ ꯑꯗꯨꯅ ꯍꯟꯗꯛ ꯊꯥꯁꯤꯃꯗꯤ ꯁꯦꯝꯗꯣꯛꯄ ꯍꯧꯔꯦ ꯒꯦꯝꯁꯨ ꯀꯥ ꯍꯦꯟꯅ ꯁꯥꯟꯅꯗꯔꯦ ꯍꯥꯟꯅꯒꯨꯝ ꯑꯍꯤꯡ ꯑꯍꯤꯡ ꯁꯥꯟꯅꯕ ꯍꯥꯏꯗꯣ ꯍꯧꯖꯤꯛꯇꯤ ꯑꯃꯨꯛ ꯇꯧꯗꯔꯦ ꯃꯔꯨꯞ ꯃꯔꯨꯞꯇꯤ ꯃꯔꯨꯞ ꯃꯔꯨꯞꯇꯤ ꯁꯥꯟꯅꯔꯤꯕꯣ ꯍꯧꯖꯤꯛꯁꯦ ꯑꯍꯤꯡ ꯑꯍꯤꯡ
ꯑꯩꯁꯤ ꯒꯦꯝꯁꯦ ꯈꯔ ꯁꯥꯟꯅꯔꯤꯌꯦ ꯑꯗꯨꯅꯅꯦ ꯑꯩ ꯑꯌꯨꯛ ꯉꯟꯅ ꯍꯧꯒꯠꯄ ꯉꯝꯗꯦ ꯁꯦ ꯏꯁꯥꯅ ꯂꯦꯞꯄꯒꯦꯗꯤ ꯈꯟꯕꯅꯦ ꯂꯦꯞꯄꯁꯦ ꯉꯝꯗꯕ ꯍꯥꯏꯗꯤ ꯍꯣꯁꯇꯦꯜ ꯃꯅꯨꯡꯗ ꯂꯩꯕꯅꯤꯅ ꯩꯅ ꯏꯃꯥꯟꯅꯕꯁꯤꯡꯒ ꯄꯨꯟꯁꯤꯜꯂꯒ ꯁꯤꯒꯨꯝꯕꯁꯤ ꯇꯧꯗ꯭ꯔ ꯍꯥꯏꯗꯤ ꯍꯣꯠꯅꯕꯅꯦ ꯑꯗꯣ ꯍꯟꯗꯛꯁꯤ ꯈꯔ ꯁꯥꯟꯅꯔꯦ
ꯑꯣ ꯃꯔꯨꯞꯁꯤ ꯀꯣꯂꯦꯖ ꯑꯥ ꯑꯣ ꯃꯔꯨꯞꯁꯤ ꯀꯣꯂꯦꯖꯀꯤ ꯍꯣꯁꯇꯦꯜꯗ ꯂꯩꯕ꯭ꯔꯣ
ꯑꯧ ꯑꯩ ꯍꯣꯁꯇꯦꯜꯗ ꯂꯩ ꯅꯪ ꯅꯍꯥꯟꯈꯩ ꯈꯪꯗꯔ꯭ꫭ
ꯑꯣ ꯑꯩ ꯅꯍꯥꯟꯗꯩ ꯈꯪꯗꯕꯅꯤꯅꯦ ꯑꯩꯗꯤ ꯌꯨꯝꯗ ꯂꯩꯕ ꯃꯥꯟꯕ ꯃꯔꯨꯞꯅ ꯂꯥꯛꯄꯗꯣ ꯍꯥꯏꯗꯤ ꯀꯣꯂꯦꯖꯇ ꯊꯦꯡꯅꯕꯗꯨꯗꯤ ꯑꯗꯨꯝꯕꯒꯤ ꯃꯔꯝꯗꯗꯤ ꯀꯩꯁꯨ ꯀꯟꯅ ꯁꯥꯟꯅꯗ꯭ꯔꯦꯗꯅ ꯋꯥꯔꯤꯗꯣ ꯑꯗꯨꯅ ꯑꯩꯅ ꯈꯟꯕꯅ ꯃꯔꯨꯞꯇꯣ ꯍꯥꯏꯗꯤ ꯌꯨꯝꯗꯒꯤ ꯂꯥꯛꯄ ꯃꯥꯟꯕ ꯍꯣꯁꯇꯦꯜ ꯆꯪꯕ ꯀꯌꯥꯝ ꯀꯨꯏꯔꯕꯅꯣ ꯃꯔꯨꯞ
ꯊꯥ ꯑꯃ ꯑꯅꯤꯃꯨꯛꯇꯪ ꯐꯥꯕꯗ ꯉꯥꯢꯔꯝꯈꯤꯒꯅꯤ ꯑꯩ ꯃꯔꯨꯞ ꯅꯣꯡꯁꯨ ꯀꯩꯝ ꯍꯥꯏꯗ꯭ꯔꯦ ꯋꯥꯔꯤ ꯅꯨꯡ ꯁꯥꯅꯗ ꯑꯩꯁꯨ ꯌꯨꯝꯗ ꯑꯩꯈꯣꯏ ꯃꯥꯏ ꯕꯥꯕꯥꯍꯣꯏꯅ ꯅꯝꯗꯅ ꯑꯦꯛꯖꯥꯝ ꯃꯌꯥꯒ ꯑꯣꯏꯕꯁꯤꯗ ꯂꯥꯏꯔꯤꯛ ꯈꯔ ꯄꯥꯅꯉꯥꯏꯅꯤꯗ ꯍꯣꯁꯇꯦꯜꯗ ꯊꯝꯕꯅꯦ ꯑꯗꯣ ꯍꯣꯁꯇꯦꯜꯗ ꯏꯃꯥꯟꯅꯕꯉꯩꯒ ꯒꯦꯝ ꯁꯥꯟꯅꯔꯒ ꯑꯗꯨꯝ ꯂꯩꯔꯦ
ꯑꯣꯍꯣ ꯑꯗꯨꯁꯨ ꯑꯗꯨꯁꯨ ꯒꯦꯝ ꯍꯥꯏꯁꯤꯁꯨ ꯁꯥꯟꯅꯒꯗꯕꯅꯤ ꯆꯨꯝꯃꯤ ꯃꯔꯨꯞꯅ ꯍꯥꯏꯗꯣ ꯑꯗꯒꯤ ꯏꯃꯥ ꯏꯄꯥꯒꯤ ꯊꯥꯖꯕꯁꯨ ꯃꯥꯡꯍꯜꯂꯣꯏꯗꯕꯅꯤ ꯑꯅꯤꯃꯛꯁꯤ ꯇꯧꯒꯗꯕꯅꯤ ꯑꯩꯈꯣꯏꯁꯨ ꯍꯥꯏꯅ ꯍꯥꯏꯅ ꯍꯥꯏꯔꯤꯕ ꯑꯩꯍꯥꯛꯁꯨ ꯀꯩꯁꯨ ꯆꯨꯝꯅ ꯆꯠ ꯆꯠ ꯆꯠꯄ ꯉꯝ ꯍꯥꯏꯗꯤ ꯋꯥꯈꯜꯗ ꯈꯜꯂꯝ ꯇꯥꯔꯒꯁꯨ ꯊꯕꯛ ꯑꯣꯏꯅ ꯇꯧꯕꯗꯗꯤ ꯋꯥꯏꯗꯅ ꯒꯦꯝ ꯍꯥꯏꯁꯤꯗꯤ ꯑꯗꯨꯝ ꯅꯨꯡꯉꯥꯏꯕ ꯄꯣꯠꯅꯤ ꯑꯩꯈꯣꯏꯁꯨ ꯁꯥꯟꯅꯩ ꯑꯗꯨꯅ ꯁꯦꯝꯗꯣꯛꯅꯕ ꯍꯣꯠꯅꯕ ꯃꯇꯝꯗ ꯑꯗꯨꯝ ꯋꯥꯕꯗꯤ ꯋꯥꯏ ꯑꯗꯨ ꯑꯣꯏ ꯇꯥꯔꯒꯁꯨ ꯍꯣꯏꯠ ꯑꯃꯔꯣꯝꯗ ꯒꯦꯝꯁꯨ ꯁꯥꯟꯅꯒꯅꯤ ꯑꯗꯒꯤ ꯑꯃꯔꯣꯝꯗ ꯑꯩꯒꯤ ꯇꯧꯒꯗꯕ ꯍꯥꯏꯗꯤ ꯏꯃꯥ ꯏꯄꯥꯅ ꯊꯥꯖꯅ ꯍꯥꯏꯗꯤ ꯍꯣꯁꯇꯦꯜ ꯑꯗꯨꯗ ꯍꯥꯏꯗꯤ ꯂꯩ ꯂꯩ ꯂꯩꯍꯜꯂꯤꯕꯅꯤꯅ ꯑꯦ ꯀꯔꯤꯒꯨꯝꯕ ꯈꯔꯗꯗꯤ ꯇꯧꯔꯛꯀꯅꯤꯅ ꯈꯟꯅ ꯇꯧꯔꯤꯕꯅꯤꯅ ꯑꯗꯨ ꯃꯣꯏꯁꯨ ꯊꯥꯖꯕ ꯃꯥꯡꯍꯟꯕ ꯌꯥꯗꯦ
ꯃꯃꯥ ꯕꯕꯥꯅꯁꯨ ꯄꯩꯁꯥ ꯇꯤꯡꯅ ꯍꯣꯁꯇꯦꯜꯗ ꯊꯝꯕꯤꯕꯅꯤꯅ ꯂꯥꯏꯔꯤꯛꯁꯨ ꯏꯁꯥꯅ ꯄꯥꯗꯕꯗꯤ ꯌꯥꯗꯦ ꯑꯗꯨ ꯃꯔꯨꯞꯇꯤ ꯍꯟꯗꯛ ꯑꯍꯤꯡ ꯑꯍꯤꯡ ꯂꯥꯏꯔꯤꯛ ꯌꯥꯝ ꯄꯥꯔꯕꯣ ꯇꯨꯃꯝꯗꯥꯏꯁꯦ ꯂꯥꯏꯔꯤꯛ ꯌꯥꯝ ꯄꯥꯔ ꯃꯥꯜꯂꯦ ꯑꯗꯨꯅ ꯐꯖꯅ
ꯃꯔꯨꯞ ꯂꯥꯏꯔꯤꯛ ꯁꯦ ꯑꯍꯤꯡ ꯑꯍꯤꯡ ꯄꯥꯗ꯭ꯔꯦꯗ ꯃꯔꯨꯞ ꯍꯧꯖꯤꯛꯀꯥꯟ ꯌꯥꯝ ꯀꯟꯅ ꯄꯥꯗ꯭ꯔꯦ ꯑꯌꯨꯛ ꯑꯌꯨꯛꯄꯨꯗꯤ ꯈꯔ ꯈꯔ ꯌꯦꯡꯉꯤ ꯍꯧꯖꯤꯛꯁꯦ ꯀꯣꯂꯦꯖ ꯆꯠꯂꯝꯗꯥꯏꯗ ꯍꯥꯏꯗꯤ ꯉꯔꯥꯡ ꯇꯥꯛꯈꯤꯕ ꯑꯣꯏꯒꯦꯔꯥ ꯅꯠꯇ꯭ꯔꯒ ꯉꯁꯤ ꯇꯥꯛꯂꯛꯄ ꯌꯥꯕ ꯍꯥꯏꯗꯤ ꯍꯥꯟꯅ ꯈꯤꯇꯪ ꯄꯥꯊꯣꯛꯑꯒ ꯆꯠꯂꯕꯗꯤ ꯍꯣꯔꯦꯟ ꯑꯣꯖꯥꯅ ꯇꯥꯛꯄꯗ ꯑꯩꯉꯣꯟꯗ ꯈꯤꯇꯪ ꯅꯨꯡꯉꯥꯏꯖꯕꯗꯣ ꯑꯗꯨꯅ ꯈꯔ ꯈꯔ ꯌꯦꯡꯉꯦ ꯑꯌꯨꯛꯁꯤꯗ ꯑꯗꯒꯤ ꯅꯨꯡꯊꯤꯟ ꯍꯣꯏ ꯅꯨꯡꯊꯤꯟꯁꯨ ꯅꯨꯡꯊꯤꯟ ꯈꯤꯇꯪ ꯑꯃ ꯌꯦꯡꯉꯦ ꯅꯨꯃꯤꯗꯥꯡꯗꯤ ꯀꯥ ꯍꯦꯟꯅ ꯌꯦꯡꯕ ꯍꯥꯏꯗꯨ ꯑꯣꯏꯗ꯭ꯔꯦ ꯅꯨꯃꯤꯗꯥꯡꯗꯤ ꯑꯌꯨꯛ ꯉꯟꯇꯥ ꯉꯟꯇꯥ ꯇꯨꯝꯕꯅꯤꯅ ꯑꯗꯨꯃꯥꯏꯅ ꯇꯧꯋꯦ ꯃꯔꯨꯞ
ꯑꯦ ꯑꯩꯅ ꯈꯜꯂꯦꯕ ꯃꯔꯨꯞꯁꯤ ꯀ꯭ꯂꯥꯁ ꯃꯅꯨꯡꯗ ꯑꯣꯖꯥꯅ ꯀꯣꯏꯁꯟ ꯍꯪꯉꯛꯞ ꯄ ꯈꯨꯗꯤꯡꯒꯤ ꯑꯗꯨꯝ ꯑꯟꯁꯔꯁꯦ ꯑꯗꯨꯝ ꯏꯕ ꯉꯝꯃꯦꯅ ꯑꯗꯨꯝ ꯈꯨꯝꯃꯦ ꯍꯟꯗꯛꯇꯤ ꯂꯥꯏꯔꯤꯛ ꯌꯥꯝ ꯄꯝꯔꯝꯃꯗꯧ ꯃꯥꯜꯂꯤ ꯈꯜꯂꯦ ꯃꯔꯨꯞ
ꯃꯔꯨꯞꯁꯤ ꯄꯪꯊꯥꯗ ꯊꯥꯒꯠ ꯄꯤꯔꯦ ꯑꯩꯕꯨ ꯨ ꯃꯔꯨꯞꯁꯨ ꯄꯥꯕꯤꯌꯨ ꯃꯔꯨꯞ ꯍꯥꯏꯗꯤ ꯑꯩꯈꯣꯏꯁꯨ ꯑꯦꯛꯖꯥꯝ ꯀꯨꯏꯗꯔꯦꯗꯅ ꯍꯥꯏꯗꯤ ꯆꯍꯤꯒꯤ ꯑꯦꯛꯖꯥꯝ ꯇꯧꯒꯗꯕ ꯀꯨꯏꯗꯔꯦ ꯊꯥ ꯃꯨꯛꯇ ꯉꯥꯏꯁꯤꯜꯂꯛꯑꯕꯅꯤ ꯑꯗꯨꯅ ꯃꯔꯨꯞꯁꯨ ꯄꯥꯕꯤꯌꯨ ꯍꯥꯏꯗꯤ ꯏꯊꯟ ꯈꯛꯇ ꯄꯥꯔꯒ ꯑꯩ ꯈꯛꯇ ꯀꯩꯅꯣ ꯇꯧꯕꯗꯨꯁꯨ ꯅꯨꯡꯉꯥꯏꯇꯦ ꯃꯔꯨꯞꯁꯨ ꯄꯁꯦ ꯑꯗꯨꯝ ꯄꯥꯃꯤꯟꯅꯁꯦ ꯈꯪꯗꯕ ꯂꯩꯔꯀꯥꯟꯗ ꯑꯗꯨꯝ ꯇꯥꯊꯣꯛ ꯇꯥꯁꯤꯟ ꯇꯧꯅꯅꯕ ꯑꯗꯨꯝ ꯃꯔꯨꯞꯅ ꯍꯪꯉꯛꯄ ꯑꯗꯒꯤ ꯑꯩꯅ ꯈꯪꯗꯕ ꯑꯣꯏꯔꯁꯨ ꯃꯔꯨꯞꯇ ꯑꯗꯨꯝ ꯍꯪꯉꯛꯅꯕ ꯅꯨꯡꯉꯥꯏꯅꯕ ꯍꯥꯏꯗꯤ ꯄꯥꯃꯤꯟꯅꯔꯒꯗꯤ ꯅꯨꯡꯉꯥꯏꯗꯅ ꯈꯪꯗꯕ ꯍꯥꯏꯁꯦ ꯑꯗꯨꯝ ꯂꯩꯔꯤꯛ ꯇꯧꯕ ꯈꯪꯪꯂꯛꯇꯕ ꯃꯇꯝꯗ ꯌꯥꯎꯔꯛꯄ ꯃꯇꯝꯗ ꯑꯗꯨꯝ ꯍꯪꯅꯗꯅ ꯇꯥꯟꯅꯗꯅ ꯇꯧꯗꯨꯅ ꯑꯗꯨꯅ ꯑꯃꯨꯛ ꯍꯦꯟꯅ ꯐꯔꯤꯕꯅꯤꯗꯅ
ꯃꯥꯅꯤꯁꯤꯅꯤ ꯃꯔꯨꯞ ꯑꯗꯣ ꯃꯔꯨꯞ ꯑꯩ ꯍꯥꯌꯦꯡꯁꯤ ꯑꯩ ꯁꯤ ꯂꯥꯛꯄꯩ ꯃꯇꯝꯁꯤꯗ ꯃꯔꯨꯞꯁꯨ ꯂꯩꯕꯤꯔꯝꯃꯣ ꯑꯩ ꯂꯥꯛꯑꯝꯗꯥ ꯁꯤꯗ ꯄꯥꯎ ꯍꯥꯏꯔꯛꯑꯒꯦ ꯑꯗꯣ ꯃꯔꯨꯞ ꯏꯟꯁꯥꯡꯒꯨꯝꯕ ꯑꯍꯥꯎꯕꯗꯤ ꯊꯣꯡꯉꯝꯃꯣ ꯀꯩꯅꯣ
ꯑꯦ ꯃꯔꯨꯞꯅ ꯂꯥꯛꯀꯅꯤ ꯍꯥꯏꯔꯒꯗꯤ ꯑꯗꯨꯝ ꯍꯥꯏꯗꯤ ꯉꯟꯇꯥ ꯍꯥꯏꯕꯤꯔꯛꯑꯣ ꯍꯥꯏꯗꯤ ꯆꯥꯛꯇꯣ ꯃꯔꯨꯞꯅ ꯂꯥꯛꯀꯅꯤ ꯍꯥꯏꯔ ꯇꯥꯔꯒꯗꯤ ꯑꯩꯒꯤ ꯑꯍꯥꯎꯕ ꯑꯃ ꯑꯗꯨꯝ ꯍꯥꯏꯗꯤ ꯀꯔꯤꯅꯣ ꯀꯔꯤꯅꯣ ꯃꯔꯨꯞꯅ ꯆꯥꯅꯤꯡꯕꯗ ꯑꯩ ꯑꯗꯨꯝ ꯊꯣꯡꯖꯔꯝꯒꯦ ꯆꯥꯛꯇꯣ ꯍꯥꯞꯇꯅ ꯍꯥꯏꯗꯤ ꯅꯠꯇ꯭ꯔꯒꯗꯤ ꯍꯥꯏꯗꯤ ꯃꯔꯨꯞꯅ ꯈꯤꯇꯪ ꯃꯥꯡꯖꯧꯅꯅ ꯍꯥꯏꯕꯤꯔꯛꯑꯗꯤ ꯑꯩ ꯌꯥꯝ ꯐꯒꯅꯤ ꯑꯗꯨꯝ ꯑꯗꯒꯤ ꯍꯌꯦꯡꯗꯤ ꯁꯨꯇꯤꯁꯨ ꯑꯣꯏꯔꯕꯔꯕꯅꯤꯅ ꯍꯥꯏꯗꯤ ꯂꯥꯏꯔꯤꯛ ꯂꯥꯏꯔꯤꯛ ꯍꯪꯅꯕ ꯈꯛꯇ ꯅꯠꯇꯅ ꯑꯗꯨꯝ ꯀꯣꯏꯕ ꯆꯠꯄ ꯑꯗꯒꯤ ꯉꯥꯏꯍꯥꯛ ꯑꯃ ꯀꯣꯏꯊꯣꯛꯎꯕꯁꯨ ꯌꯥꯏꯗꯅ ꯃꯔꯨꯞ ꯄꯨꯜꯂꯒ
ꯉꯍꯛ ꯀꯣꯏꯗꯕꯁꯨ ꯀꯨꯏꯔꯦ ꯑꯩ ꯆꯦꯟꯅꯗꯕ ꯁꯨꯇꯤ ꯂꯩꯔꯦ ꯅꯣꯡ ꯐꯗꯣꯛ ꯁꯦꯟ
ꯍꯣꯏ ꯍꯣꯏ
ꯑꯩꯁꯦ ꯑꯩ ꯂꯥꯛꯑꯝꯗꯥꯇꯥꯔ ꯑꯗꯨꯝ ꯄꯥꯎ ꯍꯥꯏꯔꯛꯑꯒꯦ ꯑꯗꯣ ꯃꯔꯨꯞ ꯑꯩ ꯉꯁꯤꯒꯤꯗꯤ ꯊꯝꯃꯒꯦ ꯍꯌꯦꯡ ꯑꯗꯨꯝ ꯍꯥꯏꯔꯛꯑꯒꯦ ꯀꯣ
ꯍꯣꯏ ꯃꯔꯨꯞ ꯃꯔꯨꯞ ꯐꯅꯤ ꯐꯅꯤ